ꯍ ꯍꯜꯂꯣ
ꯇꯥꯔꯕꯣ
ꯍꯜꯂꯣ ꯑꯣ ꯇꯥꯏ ꯀꯩꯗꯧꯔꯤꯅꯣ
ꯁꯨꯝ ꯂꯩꯔꯤꯕꯅꯦ ꯀꯩꯁꯨ ꯇꯧꯗꯦ ꯅꯪꯗꯤ
ꯑꯣ ꯑꯗꯨꯝ ꯍꯤꯞꯄꯤꯅꯦ ꯐꯃꯨꯡꯗ
ꯑꯣ ꯑꯩꯒꯤ ꯈꯨꯟꯖꯦ ꯐꯖꯅ ꯇꯥꯕ꯭ꯔꯥ
ꯑ ꯇꯥꯏ
ꯑꯣ ꯐꯔꯦ ꯑꯗꯨꯗꯤ
ꯑꯁ ꯃꯤ ꯌꯥꯝꯕ ꯃꯥꯜꯜꯂꯤꯅꯦ
ꯍꯣꯏ ꯑꯩ ꯑꯩꯒꯤ ꯐꯝꯗꯅ ꯇꯧꯗꯦ ꯍꯣꯏ ꯃꯤ ꯈꯔꯗꯤ ꯌꯥꯝꯃꯦ ꯂꯩꯔꯤꯕ ꯌꯥꯝ ꯂꯥꯡꯕ꯭ꯔꯥ
ꯎꯝ ꯅꯈꯣꯟꯅꯤ ꯑꯗꯨꯝ ꯐꯖꯅ ꯇꯥꯏꯗ
ꯑꯣ ꯑꯩ ꯍꯥꯏꯕꯗꯤ ꯑꯩ ꯑꯩꯒꯤ ꯀꯩꯅꯣ ꯇꯧꯕ ꯃꯇꯝꯗꯀꯣ
ꯌꯥꯝ ꯂꯥꯡꯕꯒꯤ ꯃꯈꯣꯟ ꯇꯥꯕ꯭ꯔꯥ ꯍꯥꯏꯕꯅꯤꯗ
ꯑꯧ ꯈꯔꯗꯤ ꯂꯥꯡꯉꯦ ꯎꯝ
ꯅꯪꯗꯨꯁꯨ ꯑꯩꯒꯤ ꯃꯈꯣꯟ ꯐꯖꯅ ꯇꯥꯔꯗꯤ ꯌꯥꯔꯦ
ꯑꯥ ꯑꯥ ꯇꯥꯏꯗ ꯑꯥ ꯑꯥ
ꯑꯣ
ꯆꯥꯛ ꯊꯣꯡ ꯍꯥ
ꯆꯥꯛꯇꯤ ꯆꯥꯔꯕ꯭ꯔꯣ
ꯑꯁ ꯆꯥꯛ ꯈꯛꯇꯅ ꯊꯣꯡꯕ ꯌꯦꯟꯁꯥꯡ ꯊꯣꯡꯗ꯭ꯔꯤ
ꯑꯣ ꯑꯁ ꯆꯥꯛ ꯊꯣꯡꯕ ꯍꯩꯕ꯭ꯔꯣ
ꯇꯝꯃꯤꯅꯦ
ꯐꯩꯌꯦꯅꯦ ꯑꯁ ꯌꯥꯝ ꯐꯩ ꯍꯩꯏꯒꯗꯕꯅꯤ
ꯅꯪ ꯗꯤ ꯆꯥꯛ ꯊꯣꯡꯉꯕꯣ
ꯊꯣꯡꯗ꯭ꯔꯤꯗ ꯑꯩꯗꯤ ꯑꯩꯗꯤ ꯆꯥꯔꯣꯏꯌꯦ ꯉꯁꯤ
ꯑꯁ ꯉꯁꯤ ꯕꯣꯜ ꯌꯦꯡꯒꯗ꯭ꯔꯣ
ꯑꯁ ꯑꯩ ꯉꯁꯤ ꯕꯣꯜ ꯌꯦꯡꯕ ꯁꯪꯒꯗꯕ ꯃꯥꯟꯗꯦ
ꯑꯁ
ꯑꯩꯁꯦ ꯍꯟꯗꯛ ꯍꯥ
ꯄꯣꯔꯇꯨꯒꯜ ꯊꯣꯛꯏꯅꯦ ꯀꯩꯒꯤ ꯌꯦꯡꯅꯤꯡꯗ꯭ꯔꯤꯅꯣ
ꯑꯁ ꯑꯩ ꯉꯁꯤ ꯁꯪꯒꯗꯕ ꯃꯥꯟꯗ꯭ꯔꯦ ꯍꯥꯟꯅꯗꯤ ꯌꯦꯡꯂꯝꯕꯅꯦ ꯍꯟꯗꯛ ꯑꯃꯨꯛ ꯀꯥꯎꯈ꯭ꯔꯦ ꯅꯠꯇꯦ ꯑꯩ ꯃꯦꯁꯤ ꯅꯠꯇꯦ ꯑꯩꯗꯤ ꯀꯩꯅꯣꯅꯦ ꯄꯣꯔꯇꯨꯒꯥꯜꯒ ꯐ꯭ꯔꯥꯟꯁꯅꯦ
ꯃꯅꯩꯅꯦ ꯑꯗꯨꯗꯤ
ꯍꯣꯏ ꯐ꯭ꯔꯥꯟꯁꯀ ꯐ꯭ꯔꯥꯟꯁꯀ ꯄꯣꯔꯇꯨꯒꯜꯅꯦ ꯑꯩꯁꯨ
ꯃꯄꯦꯁꯤꯔꯣ
ꯑꯥꯎ
ꯃꯥꯅꯩꯅꯦ
ꯑꯁ ꯑꯩꯒꯤ ꯅꯨꯄꯥꯅꯦ ꯑꯗꯣ ꯀꯔꯤꯅꯣ
ꯑꯁ ꯀꯣꯏꯅꯔꯤꯔꯣ
ꯍꯣꯏ ꯀꯣꯏꯅꯔꯤꯅꯦ
ꯑꯣ ꯆꯍꯤ ꯀꯌꯥ ꯁꯨꯔꯒꯦ
ꯑꯁ ꯆꯍꯤ ꯃꯔꯤ ꯃꯉꯥ ꯁꯨꯔꯛꯀꯗꯧꯔꯦ
ꯑꯣ ꯑꯣ ꯑꯣ
ꯃꯥꯗꯤ ꯈꯪꯂꯝꯈꯤꯔꯣꯏ ꯑꯗꯨꯕꯨ ꯍꯣꯏ ꯑꯁ ꯃꯥꯗꯤ ꯈꯪꯂꯝꯈꯤ ꯑꯩꯗꯤ ꯑꯩꯗꯤ ꯀꯨꯏꯔꯦ ꯈꯪꯅꯕ
ꯑꯁ ꯃꯥ ꯈꯪꯗ꯭ꯔꯒ ꯅꯪ ꯈꯪꯕ
ꯍꯣꯏ ꯅꯪꯗꯤ ꯀꯌꯥ ꯀꯨꯏꯔꯦ ꯐꯣꯟ ꯅꯝꯕꯔꯁꯨ ꯍꯣꯏ ꯇꯧꯕꯕꯨꯗꯤ ꯌꯥꯏ
ꯑꯁ
ꯎꯝ
ꯃꯥ ꯕꯤꯖꯤ ꯇꯧꯗ꯭ꯔꯣ ꯗꯤꯁ ꯃꯟꯁꯦ
ꯍꯏꯌꯦ ꯍꯥꯏꯌꯦ ꯕꯣꯜ ꯁꯥꯟꯅꯕꯒꯤ ꯌꯥꯝ ꯋꯥꯏ ꯍꯥꯏꯌꯦ ꯑꯗꯒꯤ
ꯑꯁ ꯌꯥꯝ ꯋꯥꯏ ꯍꯥꯏꯌꯦ ꯅꯪꯒꯤ ꯀꯩꯀꯩ ꯂꯩꯕꯤꯒꯦ
ꯑꯁ ꯌꯥꯝ ꯂꯩꯌꯦꯗ ꯑꯩꯒꯤ ꯇꯤ ꯁꯥꯔꯠꯀꯨꯝꯕ
ꯑꯣ
ꯃꯥꯒꯤ ꯐꯦꯟꯅꯤꯅ ꯃꯥꯒꯤ ꯇꯤ ꯁꯥꯔꯠ ꯂꯤꯠꯄ ꯇꯥꯔꯦꯅ
ꯑꯦ ꯅꯪ ꯃꯥꯒ ꯀꯣꯏꯅ ꯍꯥꯏꯗ ꯀꯔꯤ ꯐꯦꯟ ꯑꯣꯏꯕ ꯍꯧꯖꯤꯛꯅ
ꯑꯗꯨꯅꯦ ꯃꯥꯒꯤ ꯐꯦꯟ ꯑꯗꯨ ꯑꯣꯏꯔꯁꯨ ꯃꯥꯒ ꯀꯣꯏꯅꯔꯁꯨ ꯃꯥ ꯑꯩꯈꯣꯏꯅ ꯍꯥꯏꯔꯗꯤ ꯃꯥꯒꯤ ꯐꯦꯟ ꯑꯣꯏꯕ ꯇꯥꯕꯅꯤꯅꯦ
ꯎꯝ ꯑꯣ ꯑꯣ ꯑꯣ ꯑꯣꯏꯁꯜꯂꯨ ꯑꯣꯏꯁꯜꯂꯨ
ꯑꯗꯨꯅꯦꯕ
ꯀꯩꯒꯤ ꯆꯥꯛ ꯆꯥꯅꯤꯡꯗ꯭ꯔꯤꯅꯣ ꯉꯁꯤ
ꯑꯁ ꯐꯥꯒꯤ ꯇꯧꯕꯅꯤꯗ ꯆꯥꯒꯅꯤꯗ
ꯑꯁ ꯃꯨꯛꯕꯥꯡ ꯇꯧꯗ꯭ꯔꯣ
ꯃꯨꯛꯕꯥ ꯍꯣꯏ ꯇꯧꯁ ꯉꯗꯤ ꯈꯜꯂꯤ ꯇꯧꯕꯁꯨ ꯌꯥꯏ ꯇꯧꯗꯕ ꯌꯥꯢ
ꯎꯝ
ꯇꯧꯅꯤꯡꯉꯥꯏ ꯃꯨꯛꯕꯥꯪ ꯇꯧꯅꯤꯡꯉꯥꯏ ꯃꯨꯛꯕꯪ ꯂꯩꯇꯦ ꯍꯥ
ꯒꯦꯝ ꯃꯀꯣꯟ ꯇꯥꯏꯅꯦ
ꯒꯦꯝ
ꯒꯦꯝ ꯁꯟꯅꯕ ꯃꯈꯣꯟ ꯇꯥꯏꯑꯕ
ꯑꯁ ꯒꯦꯝ ꯁꯥꯟꯅꯗꯦꯗ
ꯒꯦꯝ ꯁꯥꯟꯅꯕ ꯍꯩꯇꯦ ꯒꯦꯝꯁꯨ ꯁꯥꯟꯅꯗꯦ ꯑꯁ ꯌꯥꯝ ꯁꯥꯏꯌꯦ ꯁꯥꯗ꯭ꯔꯣ ꯅꯣꯏꯔꯣꯝꯗꯗꯤ
ꯑꯁ ꯍꯧꯖꯤꯛꯇꯤ ꯅꯣꯡ ꯇꯥꯕꯅꯤꯅ ꯁꯥꯗꯣ
ꯑꯣ ꯅꯣꯏꯔꯣꯝꯗ ꯅꯣꯡ ꯇꯥꯕ꯭ꯔꯣ ꯍꯧꯖꯤꯛꯁꯨ
ꯍꯧꯖꯤꯛꯗꯤ ꯇꯥꯔꯗꯦꯅ
ꯑꯩꯈꯣꯏꯗꯁꯨ ꯉꯁꯥꯏꯗꯤ ꯈꯔ ꯇꯥꯔꯝꯃꯦ ꯍꯧꯖꯤꯛꯇꯤ ꯑꯃꯨꯛ ꯇꯥꯗ꯭ꯔꯦ ꯅꯨꯡꯁꯥꯒ ꯀꯟꯅ ꯑꯃꯨꯛ ꯊꯣꯛꯑꯦ ꯅꯣꯡ ꯇꯥꯔꯒ ꯑ ꯉꯁꯥꯏꯗꯣ ꯉꯁꯥꯏꯗꯣ
ꯑꯣ ꯑꯣ
ꯅꯣꯡ ꯇꯥꯕ ꯍꯦꯛ ꯂꯣꯏꯔꯒ ꯅꯨꯡꯁꯥ ꯀꯟꯅ ꯊꯣꯛꯂꯛꯑꯦ ꯑꯗꯨꯗꯩꯗꯤ ꯑꯃꯨꯛ ꯁꯥꯕ ꯍꯧꯔꯦ
ꯁꯤꯗꯤ ꯍꯧꯖꯤꯛꯐꯥꯎ ꯇꯥꯒꯤ ꯇꯥꯔꯒꯦꯠ ꯇꯧꯏꯤ
ꯎꯝ ꯑꯁ ꯍꯨꯃꯥꯡ ꯁꯧꯋꯦ ꯍꯧꯖꯤꯛ ꯁꯥꯏꯌꯦ ꯀꯔꯤꯒꯥ ꯍꯣꯏ ꯏꯔꯨꯅꯤꯡꯉꯥꯏꯁꯨ ꯑꯩꯁꯦ ꯈꯔ ꯐꯔꯛ ꯇꯥꯔꯕ ꯉꯁꯤꯁꯦ
ꯊꯕꯛ ꯆꯤꯟꯕ꯭ꯔꯥ
ꯊꯕꯛꯄꯨꯗꯤ ꯆꯤꯟꯗꯦ ꯑꯗꯨꯕꯨ ꯑꯩꯁꯦ ꯃꯐꯝ ꯑꯃꯗ ꯂꯩꯕ ꯑꯗꯨꯒꯤꯅꯤꯗ
ꯑꯣ ꯑꯣ ꯌꯨꯝꯗ ꯀꯩ ꯀꯩ ꯇꯧꯔꯒ ꯂꯦꯜꯂꯤꯅꯣ
ꯑꯁ ꯑꯩꯗꯤ ꯑꯗꯨꯝ ꯀꯣꯂꯦꯖ ꯀꯥꯕꯅꯤꯅ ꯀꯣꯂꯦꯖ ꯑꯗꯨꯝ ꯀꯥꯔꯒ ꯂꯦꯟꯕꯅꯤꯅꯦ ꯃꯇꯝꯁꯦ
ꯑꯣ ꯑꯁ ꯂꯩꯔꯤꯛ ꯌꯥꯝ ꯍꯩꯕ ꯃꯥꯜꯂꯦꯗ ꯑꯗꯨꯗꯤ
ꯑꯁ ꯂꯩꯔꯤꯛ ꯍꯥꯏꯇꯦꯗ ꯅꯪꯗꯤ ꯀꯔꯤ ꯆꯠꯊꯔꯤꯒꯦ
ꯑꯩꯔꯣ
ꯑꯧ
ꯃꯣꯗꯤ ꯑꯣꯟꯒꯦ ꯇꯧꯔꯤꯅꯤꯅꯦ
ꯑꯣ ꯐꯩꯅꯦ ꯑꯗꯨꯗꯨ ꯑꯁ ꯅꯪ ꯅ ꯃꯣꯗꯤ ꯑꯣꯜ ꯗꯤ ꯑꯩꯁꯨ ꯃꯇꯨꯡ ꯏꯟꯕ ꯌꯥꯔꯦꯅꯦ
ꯑꯣ ꯌꯥꯏ ꯌꯥꯏ ꯑꯗꯨꯁꯨ ꯌꯥꯏ
ꯎꯝ
ꯏꯅꯤꯡꯕꯔꯣꯅꯦ
ꯑꯁ ꯏꯅꯤꯡꯉꯦ ꯑꯗꯨ ꯑꯁ ꯑꯩꯒꯤ ꯑꯄꯥꯝꯕꯅꯤꯅꯦ ꯑꯗꯨꯁꯨ ꯍꯣꯏ ꯀꯣꯏꯂꯥ ꯊꯥꯕ ꯅ ꯈꯇꯅꯦ ꯑꯁ ꯑꯇꯣꯞꯄꯁꯤꯡꯁꯨ ꯀꯩꯀꯩꯅ ꯄꯨꯔꯛꯀꯗꯣꯏꯅꯤꯅꯦ
ꯑꯣ ꯑꯣ ꯑꯣ ꯆꯥꯛꯁꯨ ꯄꯨꯔꯛꯀꯦ ꯅꯪ ꯃꯨꯛꯕꯥꯡ
ꯍꯣꯏ ꯑꯗꯨꯅꯦ ꯇꯧꯃꯤꯟꯅꯁꯦ
ꯑꯁ ꯃꯣꯗꯤꯒ ꯃꯨꯛꯕꯥꯥꯡ ꯇꯧꯒꯦ ꯍꯥꯏꯔꯤꯔꯣ ꯑꯗꯨꯗꯤ
ꯍꯣꯏ ꯃꯣꯗꯤꯒ ꯃꯨꯛꯕꯥꯡ ꯇꯧꯔꯗꯤ
ꯑꯩ ꯄꯩꯁꯥꯁꯨ ꯇꯤꯡꯗ꯭ꯔꯦ ꯑꯩꯒꯤ ꯈꯨꯜ ꯀꯩꯅꯣ ꯁꯦꯞ ꯑꯣꯏꯍꯧꯅꯕ
ꯑꯁ ꯕꯦꯒꯀ ꯄꯨꯔꯛꯎꯀꯣ ꯑꯗꯨꯗꯤ ꯊꯝꯅꯤꯡꯉꯥꯏ
ꯕꯦꯒꯁꯨ ꯄꯨꯔꯛꯇꯣꯏꯅꯦ ꯑꯁ ꯑꯔꯦꯝꯕꯗꯤ ꯑꯩꯈꯣꯏꯒꯤ ꯍꯨꯏꯒꯤ ꯄꯤꯖꯅꯤꯡꯉꯥꯏꯅꯦ
ꯑꯁ ꯅꯪ ꯃꯨꯕꯥꯡꯒꯌꯥꯝ ꯇꯧꯔꯝꯒꯗꯕ ꯃꯥꯜꯂꯦꯗ
ꯑꯁ ꯅꯪ ꯃꯥꯜꯂꯦꯗ ꯅꯪ ꯇꯧꯒꯅꯤ ꯍꯥꯏꯗ
ꯑꯁ ꯑꯩꯗꯤ ꯇꯧꯗꯦ ꯅꯪ-ꯅꯪ ꯌꯥꯝ ꯇꯧꯔꯝꯒꯗꯕ ꯃꯥꯟꯕ
ꯑꯁ ꯃꯨꯛꯕꯥꯡꯒ ꯇꯧꯅꯤꯡꯗ꯭ꯔꯦ ꯑꯦꯟꯁꯥꯡꯅꯒ ꯍꯥꯎꯇꯕꯅꯦ
ꯑꯁ ꯃꯨꯕꯥꯥꯡ ꯌꯦꯡꯉꯒ ꯍꯥꯎꯗ꯭ꯔꯁꯨ ꯃꯨꯕꯥꯡ ꯑꯗꯨꯣ ꯌꯦꯡꯔꯒ ꯃꯨꯛꯕꯥꯪ ꯇꯧꯕ ꯁꯥꯑꯣ ꯍꯥꯎꯕꯅꯦ
ꯑꯣ ꯑꯗꯨ ꯏꯁꯇꯤꯛꯀꯔꯒꯨꯝꯕ ꯌꯦꯡꯕꯅꯦ ꯑꯩꯗꯤ ꯚꯤꯗꯤꯑꯣ
ꯑꯁ ꯁ꯭ꯇꯤꯀꯥꯔ ꯅꯠꯇꯥꯕꯥ ꯅꯠꯇꯦ ꯕꯤꯗꯤꯌꯑꯣꯒꯨꯝꯕ ꯌꯦꯡꯉꯣ ꯃꯨꯕꯥꯪꯒꯤꯗꯣ ꯑꯗꯨꯒ ꯆꯥꯛ ꯆꯥꯋꯣ
ꯑꯁ ꯑꯗꯨꯗꯤ ꯆꯥꯛ ꯌꯥꯝ ꯆꯪꯉꯦꯕ ꯑꯗꯨꯗꯣ ꯑꯗꯨꯒꯤ ꯆꯥꯛ ꯀꯣꯟꯅꯗꯕ
ꯑꯣ ꯑꯗꯨ ꯑꯣꯏꯔꯗꯤ ꯃꯨꯕꯥꯥꯎ ꯇꯧꯗ꯭ꯔꯁꯨ ꯚꯤꯗꯤꯑꯣꯗꯨ ꯌꯦꯡꯉꯗꯤ ꯑꯗꯨꯝ ꯌꯥꯔꯦꯅ
ꯑꯣ ꯑꯗꯨꯝ ꯄꯨꯛ ꯊꯜꯂꯦ ꯌꯦꯡꯗꯔꯁꯨ ꯑꯦ ꯆꯥꯗ꯭ꯔꯁꯨ
ꯑꯁ ꯑꯩꯗꯤ ꯊꯟꯗꯦꯍꯦ ꯑꯩꯗꯤꯀꯣ ꯎ ꯃꯥꯅ ꯆꯥꯕ ꯃꯣꯏꯅ ꯆꯥꯕꯗꯨ ꯎꯔꯒ ꯑꯩꯅ ꯆꯥꯗ꯭ꯔꯤꯐꯥꯎ ꯄꯦꯟꯗꯕ ꯑꯗꯨꯒꯤ ꯑꯩꯈꯣꯏ ꯏꯃꯥꯗ ꯅꯤꯡꯉꯥꯏ ꯇꯧꯔꯅꯤ ꯑꯩ ꯑꯗꯨ ꯆꯥꯅꯤꯡꯉꯦ ꯂꯩꯕꯤꯌꯨ ꯍꯥꯏꯕ ꯍꯧꯔꯦ ꯅꯤ ꯎꯋꯔꯗꯤ
ꯑꯁ ꯑꯉꯥꯡ ꯃꯥꯜꯂꯦ ꯑꯗꯨꯗꯤ
ꯑꯉꯥꯡ ꯇꯧꯔꯤꯅꯤꯅꯦ ꯀꯔꯤꯔꯥ
ꯃꯨꯛꯕꯥꯥꯡ ꯇꯧꯁꯤꯔꯣ ꯑꯩꯈꯣꯏꯅꯤ
ꯇꯧꯁꯦ ꯅꯪꯅ ꯄꯨꯊꯣꯛꯀꯗꯕ
ꯑ ꯅꯣꯏꯃꯗ ꯍꯦ
ꯑꯣ ꯑꯩꯈꯣꯏ ꯏꯃꯥꯗ
ꯇꯧꯔꯣ ꯅꯣꯏꯩꯅ ꯃꯥꯗ ꯑ
ꯑꯁ ꯑꯩ ꯑꯩꯈꯣꯏ ꯏꯃꯥꯗ ꯇꯧꯔꯨꯔꯣꯏ ꯅꯪꯉꯣꯟꯗ ꯑꯃꯨꯛ ꯇꯧꯔꯒꯦ ꯑꯗꯨꯗꯤ
ꯑꯁ ꯅꯉꯣꯟꯗ ꯇꯧꯔꯒꯦ ꯑꯩ ꯑꯩ ꯆꯥꯔꯒꯦ ꯅꯪ ꯌꯦꯡꯉꯣ
ꯎꯝ ꯅꯪꯉꯣꯟꯗ ꯑꯩ ꯅꯤꯡꯉꯥꯏ ꯇꯧꯔꯒꯦ ꯑꯩ ꯍꯟꯗꯛꯇꯤ ꯑꯩꯈꯣꯏ ꯏꯃꯥꯗ ꯇꯧꯒꯗꯕ ꯁꯨꯔꯛꯇꯣ
ꯌꯥꯏꯅ
ꯑꯩ ꯄꯩꯁꯥ ꯂꯩꯇꯦꯕ ꯑꯗꯨ ꯃꯣꯗꯤꯁꯨꯀꯣ ꯄꯩꯁꯥ ꯂꯩꯇꯦꯕ
ꯑꯁ ꯃꯣꯗꯤꯗꯤ ꯃꯨꯗꯤꯅꯕꯨꯛ ꯄꯩꯁꯥ ꯄꯥꯏꯗꯦ ꯍꯥꯏꯕ꯭ꯔꯅꯦ ꯌꯥꯗ꯭ꯔꯦꯗ
ꯑꯁ ꯌꯨ ꯑꯦꯁ ꯑꯦꯗ ꯈꯔ ꯄꯤꯕꯀꯣ ꯃꯣꯏ ꯂꯥꯟ ꯂꯩ ꯍꯥꯏꯕꯒꯤ
ꯑꯁ ꯑꯗꯨ ꯑꯣꯏꯔꯁꯨ ꯈꯔꯗꯤ ꯄꯤꯔꯛꯄ ꯌꯥꯏꯅꯦ ꯑꯁ
ꯄꯩꯁꯥ ꯌꯥꯝ ꯂꯩꯇꯕꯀꯣ ꯂꯥꯈ ꯑꯅꯤꯒꯨꯝꯕꯗꯤ ꯄꯤꯔꯛꯄ ꯌꯥꯏ
ꯑꯁ ꯌꯥꯔꯦ ꯉꯝꯗ꯭ꯔꯦ ꯑꯗꯨꯅ ꯑꯃꯐꯥꯎ ꯀꯣꯟꯅꯔꯅꯤ ꯌꯥꯔꯦ
ꯑꯣ ꯂꯨꯄ ꯇꯔꯥꯄꯤꯔꯒꯦ ꯑꯗꯨꯗꯤ
ꯑꯌꯥ ꯇꯔꯥꯗꯤ ꯀꯔꯤ ꯆꯥꯅꯕ ꯆꯤꯡꯒꯝ ꯁꯥꯏꯕꯐꯥꯎ ꯀꯣꯟꯅꯔꯣꯏꯌꯦ
ꯑꯁꯤ ꯆꯤꯡꯒꯝꯗꯤ ꯇꯔꯥ ꯐꯪꯒꯅꯤꯍꯦ ꯀꯩꯅꯣ
ꯑꯗꯨ ꯑꯣꯏꯔꯁꯨ ꯁꯥꯏꯕ ꯀꯣꯟꯅꯔꯣꯏꯌꯦ ꯏꯃꯥꯟꯅꯕꯤ ꯃꯌꯥꯝꯁꯤꯒ ꯁꯥꯏꯕ ꯀꯣꯟꯅꯔꯣꯏꯗ ꯑꯁ ꯏꯃꯥꯟꯅꯕꯤ ꯃꯌꯥꯝꯁꯤꯒ ꯑꯁ ꯃꯤ ꯏꯃꯥꯟꯅꯕꯤꯒ ꯆꯠꯂꯒ ꯏꯇꯣꯝꯇ ꯁꯥꯏꯔꯒ ꯂꯩꯔꯗꯤ ꯑꯩꯕꯨ ꯑꯩꯕꯨ ꯌꯥꯝ ꯂꯤꯛꯄꯒꯤ ꯇꯥꯏꯞꯇ ꯑꯉꯥꯎꯕꯤꯒꯤ ꯇꯥꯏꯞꯇ ꯑꯣꯜꯍꯜꯂꯅꯤꯅꯦ ꯑꯦ
ꯑꯁ ꯃꯣꯏꯒꯤꯗꯤ ꯀꯩ ꯀꯩꯅꯣ ꯅꯨꯡꯒꯨꯝꯕ ꯄꯤꯌꯣ
ꯑꯁ ꯄꯨꯛ ꯐꯠꯇꯕ ꯇꯧꯔꯛꯀꯅꯣꯗ ꯑꯩꯁꯨ ꯑꯗꯨꯗꯤ ꯅꯪꯉꯣꯟꯗ ꯑꯩ ꯃꯤꯊꯥꯏ ꯄꯤꯔꯛꯀꯅꯦ ꯑꯗꯣ ꯅꯃꯥꯟꯅꯕꯁꯤꯡꯗ ꯅꯨꯡꯅ ꯍꯥꯞꯆꯤꯜꯂꯒ ꯄꯤꯌꯣ ꯍꯥꯏꯔꯒ ꯅꯪ ꯉꯝꯒꯗ꯭ꯔꯅꯦ
ꯑꯁ ꯉꯝꯒꯅꯤꯗ ꯏꯃꯥꯟꯅꯕꯁꯤꯡꯅ ꯑꯩꯉꯣꯟꯗ ꯇꯧꯔꯤꯅꯦ
ꯑꯁꯦꯡꯕ ꯃꯔꯨꯞ ꯅꯠꯇ꯭ꯔꯦꯗ
ꯑꯁ ꯑꯁꯦꯡꯕꯒꯤꯅꯤꯅꯦ ꯃꯣꯏ ꯇꯧꯔꯤꯗꯣ ꯀꯔꯥꯏꯅ ꯇꯧꯔꯤꯗꯣ
ꯑꯁ ꯑꯁꯦꯡꯕ ꯃꯔꯨꯞ ꯅꯠꯇ꯭ꯔꯦ ꯅꯨꯡꯁꯤꯔꯗꯤ ꯑꯗꯨꯃꯥꯏꯅ ꯇꯧꯒꯗꯔꯅꯦ
ꯃꯣꯏꯗꯤ ꯍꯨꯒꯨꯝꯕꯁꯨ ꯄꯤꯌꯦ
ꯑꯁ ꯁꯤꯗꯤ ꯃꯤ ꯍꯥꯠꯅꯕ ꯊꯕꯛꯅꯦꯅꯦ ꯌꯥꯗ꯭ꯔꯦ ꯌꯥꯗ꯭ꯔꯦ ꯑꯁ ꯑꯗꯨꯒꯨꯝꯕ ꯅꯃꯥꯟꯅꯕꯁꯤꯡꯗꯣ ꯇꯤꯟꯅꯔꯨꯔꯅꯣ ꯇꯣꯛꯑꯣ
ꯑꯁ ꯅꯨꯡꯉꯥꯏꯕꯅꯤꯅ ꯃꯣꯏꯅ
ꯑꯁ ꯌꯥꯗ꯭ꯔꯦ ꯌꯥꯗ꯭ꯔꯦ ꯑꯗꯨꯗꯤ ꯅꯪ ꯑꯁꯦꯡꯕ ꯌꯥꯗ꯭ꯔꯦ
ꯑꯗꯣ ꯃꯨꯝꯕꯥꯜꯗꯣ ꯀꯔꯤ ꯅꯨꯃꯤꯠꯇ ꯇꯧꯁꯦ ꯍꯥꯏꯕꯅꯣ
ꯑꯩꯗꯤ ꯏꯌꯥꯗ ꯌꯥꯏ
ꯏꯌꯥꯗ ꯌꯥꯏꯑꯦꯕ
ꯅꯪꯅꯕꯨ ꯄꯩꯁꯥ ꯅꯪꯅꯕꯨ ꯄꯩꯁꯥ ꯂꯩꯔꯗꯤ ꯑꯗꯨꯝ ꯇꯧꯕ ꯌꯥꯔꯦ
ꯑꯁ ꯑꯩꯗꯤ ꯅꯣꯏ ꯃꯥꯗ ꯍꯪꯗꯣꯏꯅꯤꯅꯦ
ꯑꯁ ꯑꯩ ꯅꯪꯉꯣꯟ ꯅꯪꯅ ꯄꯨꯊꯣꯛꯆꯔꯒꯅ ꯑꯩ ꯀꯔꯝ ꯀꯃꯥꯏꯅ
ꯑꯩꯗꯤ ꯅꯪꯅ ꯄꯨꯊꯣꯛꯄ ꯇꯥꯗꯣꯏꯅꯦ
ꯊꯕꯛꯅꯒ ꯌꯥꯝꯕꯅꯦ ꯑꯩ ꯍꯧꯖꯤꯛ ꯂꯣ ꯁꯦꯝꯃꯤꯅꯦꯕ
ꯑꯣ ꯑꯁ ꯂꯣ ꯁꯦꯝꯕ ꯂꯣꯏꯕ ꯀꯥꯟꯗ ꯆꯥꯕꯁꯨ ꯌꯥꯏꯗ ꯄꯩꯁꯥ ꯄꯥꯏꯔꯀꯥꯟꯗ
ꯑꯣ ꯑꯁ ꯈꯪꯗꯦꯅꯦ ꯌꯨ ꯑꯦꯁ ꯑꯦꯒ ꯔꯁꯤꯌꯥꯁꯦ ꯑꯁ ꯄꯩꯁꯥ ꯄꯤꯔꯛꯑꯣ ꯄꯤꯔꯛꯑꯣ ꯍꯥꯏꯗꯅ
ꯑꯁ ꯅꯪꯅ ꯑꯣꯗꯔ ꯄꯤꯈ꯭ꯔꯣꯅꯦꯀꯣ ꯄꯤꯈ꯭ꯔꯣ ꯁꯦꯝꯃꯣ ꯍꯥꯏꯅ ꯄꯩꯁꯥꯗꯣ ꯄꯪꯉꯦꯍꯦ ꯁꯤꯕꯣ ꯃꯣꯗꯤꯅꯦ ꯍꯥꯏ
ꯁꯤ ꯃꯅꯤꯄꯨꯔꯁꯤꯡꯁꯤꯅꯀꯣ ꯀꯨꯀꯤꯅ ꯀꯔꯟ ꯇꯨꯔꯟꯒ ꯇꯧꯕꯅꯦ
ꯅꯪꯁꯨ ꯀꯔꯟ ꯇꯨꯔꯟ ꯌꯥꯎꯕ ꯆꯠꯂꯨꯔꯣ ꯑꯗꯨꯗꯤ
ꯑꯁ